ꯍꯜꯂꯣ
ꯇꯥꯏ ꯇꯥꯏ ꯇꯥꯏ ꯀꯔꯤ ꯀꯝ ꯀꯝꯗꯧꯕ
ꯃꯔꯨꯞ ꯍꯧꯖꯤꯛꯀꯥꯟꯁꯤꯕꯨ ꯀꯝꯗꯧꯕꯤꯔꯤꯒꯦ
ꯨ ꯑꯁ ꯍꯥꯃꯨ ꯍꯥꯃꯨꯍꯤꯡꯕ ꯍꯥꯏꯗꯨꯅꯤꯗ ꯑꯦꯝ ꯑꯦ ꯑꯃ ꯂꯣꯏꯁꯤꯜꯂꯒ ꯑꯃꯨꯛ ꯑꯦꯝ ꯑꯦ ꯑꯃꯃꯨꯛ ꯇꯧꯗꯣꯏꯅꯦ ꯀꯩꯒꯤꯅꯣꯗ ꯉꯁꯥꯏꯒꯤ ꯍꯦꯛꯇ ꯂꯣꯏꯔꯒ ꯑꯟꯑꯦꯝꯄ꯭ꯂꯣꯏꯃꯦꯟ ꯁꯥꯔꯇꯤꯐꯤꯀꯦꯠ ꯄꯥꯏꯕ ꯇꯟꯕꯅꯤ ꯅꯤꯅ
ꯁꯨꯝ ꯇꯝꯊꯔꯗꯤ ꯅꯨꯡꯉꯥꯏꯗꯅ
ꯍꯣꯏ ꯉꯁꯤ ꯑꯩꯅ ꯐꯣꯟ ꯇꯧꯖꯔꯛꯏꯁꯦ ꯑꯩꯈꯣꯏ ꯃꯔꯨꯞꯀ ꯀꯔꯤꯒꯨꯝꯕ ꯋꯥꯔꯤ ꯑꯃꯇꯪ ꯁꯨꯝ ꯁꯥꯁꯦꯅ ꯇꯧꯖꯔꯛꯄꯅꯤ
ꯎꯝ ꯍꯥꯏꯕꯤꯌꯨ ꯀꯩꯅꯣ ꯀꯩ ꯃꯥꯇꯥꯡꯅꯣ
ꯉꯁꯤ ꯁꯥꯥꯟꯒꯗꯧꯔꯤꯕ ꯋꯥꯔꯤꯁꯦ ꯀꯣꯏ ꯃꯔꯨꯞ ꯇꯨ ꯑꯈꯣꯏ ꯃꯤꯑꯣꯏꯕꯅ ꯄꯥꯏꯕ ꯌꯥꯕ ꯁꯤꯟꯐꯝꯁꯦ ꯃꯈꯟ ꯃꯈꯟ ꯌꯥꯝꯅ ꯂꯩꯗꯅ
ꯂꯩꯏ
ꯑꯗꯨꯅ ꯑꯈꯣꯏꯒꯤ ꯑꯩꯒꯤ ꯑꯩꯒꯤ ꯑꯃꯁꯨꯡ ꯃꯔꯨꯞꯀꯤ ꯑꯈꯣꯏ ꯄꯥꯝꯖ ꯄꯥꯝꯖꯕ ꯁꯤꯟꯐꯝꯁꯦ ꯄꯥꯝꯖꯕ ꯁꯤꯟꯐꯝꯒꯤ ꯃꯇꯥꯡꯗ ꯑꯣꯏꯅ ꯋꯥꯔꯤ ꯁꯥꯁꯤ ꯍꯥꯏꯅ ꯇꯧꯖꯔꯛꯄꯅꯤ
ꯑꯣꯀꯦ ꯑꯗꯨꯗꯤ ꯑꯩꯅ ꯄꯥꯝꯖꯕꯗꯨ ꯍꯥꯏꯌꯨ ꯍꯥꯏꯔꯣ
ꯍꯣꯏ ꯌꯥꯏꯌꯦ ꯃꯔꯨꯞꯅ ꯄꯥꯝꯖꯕꯗꯨ ꯍꯥꯏꯕꯤꯔꯛꯑꯣ
ꯑꯠꯆꯥ ꯑꯩꯗꯤ ꯇꯁꯦꯡꯅ ꯁꯤꯟꯐꯝ ꯌꯥꯏ ꯁꯤꯟꯐꯝ ꯈꯨꯗꯤꯡꯃꯛ ꯑꯃꯔꯣꯝꯗ ꯗꯤꯕꯥꯏꯟ ꯗꯤꯕꯥꯏꯟꯅꯤ ꯍꯥꯏꯅꯩ ꯁꯤꯟꯐꯝ ꯈꯨꯗꯤꯡꯃꯛ ꯃꯥꯒꯤ ꯃꯥꯒꯤ ꯂꯣꯏꯅ ꯀꯥꯟꯅꯕ ꯂꯣꯏꯅ ꯂꯩ ꯂꯣꯏ ꯀꯟꯇ꯭ꯔꯤꯕ꯭ꯌꯨꯠ ꯇꯧꯋꯤ ꯃꯤꯑꯣꯏꯕꯗ ꯀꯥꯟꯅꯕ ꯂꯣꯏ ꯄꯤ ꯅꯠꯇ꯭ꯔꯥ ꯑꯃꯅ ꯑꯃ ꯀꯩꯁꯨ ꯁꯤꯗꯔꯨꯗꯦ ꯑꯗꯣ ꯑꯩꯅ ꯈ꯭ꯋꯥꯏ ꯄꯥꯝꯖꯕ ꯁꯤꯟꯐꯝꯁꯤꯗ ꯍꯥꯏ ꯇꯥꯔꯒꯗꯤꯀꯣ ꯇꯁꯦꯡꯅ ꯑꯩꯒꯤꯗꯤ ꯑꯣꯇꯣꯅꯣꯃꯤ ꯏꯁꯥꯒꯤ ꯑꯣꯏꯕ ꯑꯣꯇꯣꯅꯣꯃꯁ ꯏꯪꯈꯣꯜ ꯑꯃ ꯂꯩ ꯖꯔꯒ ꯏꯪꯈꯣꯜꯁꯤꯗ ꯑꯩꯒꯤ ꯂꯥꯏꯐꯂꯣꯡ ꯍꯥꯏꯗꯤ ꯆꯍꯤ ꯆꯥꯝꯃ ꯆꯅꯤ ꯆꯍꯨꯝ ꯆꯠꯀꯗꯕ ꯑꯩꯉꯣꯟꯗ ꯊꯥꯛꯄ ꯉꯝꯒꯗꯕ ꯎꯍꯩ ꯋꯥꯍꯩ ꯐꯤꯜ ꯑꯗꯨꯒ ꯄꯨꯈ꯭ꯔꯤ ꯀꯣ ꯑꯗꯨꯃꯥꯏꯅ ꯇꯧꯔꯒ ꯑꯩꯅ ꯂꯩꯕꯁꯦ ꯁꯤ ꯄꯣꯠꯁꯤꯃ ꯇꯁꯦꯡꯅꯗꯤ ꯑꯩꯒꯤꯗꯤ ꯁꯤ ꯄꯣꯠꯁꯤ ꯁꯤꯟꯐꯝ ꯑꯈꯣꯏ ꯐꯥꯔꯃꯤꯡ ꯍꯥꯏꯇꯥꯔꯦ ꯐꯥꯔꯃꯤꯡꯒꯤ ꯂꯣꯝꯁꯤꯗ ꯐꯖꯅ ꯑꯗꯨꯃꯥꯏꯅ ꯁꯦꯇꯜ ꯇꯧ ꯂꯩꯅꯤꯡꯉꯦꯕ ꯑꯁꯨꯃꯥꯏꯅ ꯒꯣꯔꯃꯦꯟꯒꯤ ꯖꯣꯕꯅꯤ ꯀꯩꯅꯤ ꯍꯥꯏꯔꯒ ꯁꯤ ꯈꯛꯇ ꯁꯤꯟꯐꯝꯅꯤ ꯍꯥꯏꯕꯒꯤ ꯋꯥꯈꯟꯁꯨ ꯑꯃꯔꯣꯝꯗ ꯑꯗꯨꯏ ꯄꯣꯠꯇꯨ ꯄꯥꯝꯗꯕ ꯅꯠꯇꯦ ꯄꯥꯝꯃꯤ ꯑꯗꯨꯕꯨ ꯑꯩꯅ ꯍꯦꯟꯅ ꯄ꯭ꯔꯤꯐꯔ ꯇꯧꯕꯗꯣ ꯕ꯭ꯔꯗꯔꯅ ꯄꯥꯝꯕꯗꯣ ꯍꯪꯉꯛꯑꯕꯅꯤꯅ ꯑꯗꯨꯃꯥꯏꯅ ꯂꯩꯗꯣ ꯑꯗꯨꯅꯗꯤ ꯌꯥꯝ ꯊꯤꯅ ꯄꯥꯝꯕ ꯊꯤꯅꯦꯕ ꯑꯩꯅ
ꯎꯝꯝ ꯌꯥꯏ ꯀꯩꯁꯨ ꯀꯥꯏꯗꯦ ꯑꯗꯨꯁꯨ ꯌꯥꯝꯅ ꯅꯨꯡꯉꯥꯏꯕ ꯁꯤꯟꯐꯝ ꯑꯃꯅꯤ ꯍꯥꯏꯇꯥꯔꯦ ꯍꯥꯏꯕꯗꯤ ꯃꯍꯧꯁꯥꯒꯂꯣꯏꯅꯗꯨꯅ ꯃꯍꯧꯁꯥꯒꯤ ꯈꯜ ꯉꯥꯛꯄꯗꯁꯨ ꯃꯇꯦꯡ ꯌꯥꯝꯅ ꯄꯥꯡꯉꯤ ꯍꯥꯏꯕ ꯇꯥꯔꯦ ꯑꯗꯨꯒ
ꯑꯩꯒꯤ ꯑꯣꯏꯅ ꯑꯩꯒꯤꯗꯤ ꯄꯥꯝꯖꯕ ꯁꯤꯟꯐꯝ ꯑꯃ ꯍꯥꯏ ꯇꯥꯔꯒꯗꯤ ꯑꯩ ꯑꯉꯥꯡ ꯑꯣꯏꯔꯤꯉꯩꯗꯒꯤ ꯑꯣꯖꯥ ꯑꯣꯏꯕꯁꯦ ꯌꯥꯝꯅ ꯄꯥꯝꯖꯔꯛꯑꯦ ꯇꯁꯦꯡꯅ ꯆꯤꯈꯠꯂꯛꯂꯤꯕ ꯃꯍꯩꯔꯣꯏꯁꯤꯡ ꯅꯍꯥꯔꯣꯜꯁꯤꯡ ꯃꯈꯣꯏꯕꯨ ꯑꯆꯨꯝꯕ ꯂꯝꯕꯤꯗ ꯇꯥꯛꯄꯤꯕ ꯃꯈꯣꯏꯕꯨ ꯂꯝꯖꯤꯡꯕꯤꯕ ꯃꯁꯤ ꯑꯩꯅ ꯌꯥꯝꯅ ꯑꯉꯥꯡ ꯑꯣꯏꯔꯤꯉꯩꯗꯒꯤ ꯍꯦꯟꯅ ꯄꯥꯝꯃꯛꯄ ꯁꯤꯟꯐꯝꯅꯤ ꯍꯥꯏꯕ ꯇꯥꯔꯦ ꯑꯗꯨꯒ ꯑꯩꯒꯤꯅ ꯄꯥꯝꯖꯕ ꯁꯕꯖꯦꯛ ꯍꯥꯏꯒ ꯇꯥꯔꯒꯗꯤ ꯑꯩ ꯏꯪꯂꯤꯁꯁꯦ ꯌꯥꯝꯅ ꯄꯥꯝꯖꯔꯛꯏ ꯑꯗꯨꯅ ꯑꯈꯣꯏ ꯏꯪꯂꯤꯁꯀꯤ ꯑꯣꯖꯥ ꯑꯣꯏꯅ ꯑꯣꯏ ꯑꯣꯏꯒꯦ ꯍꯥꯏꯕꯒꯤ ꯋꯥꯈꯜ ꯈꯜꯂꯤ ꯍꯧꯖꯤꯛꯄꯨꯗꯤ ꯒ꯭ꯔꯦꯖꯨꯑꯦꯁꯟ ꯂꯣꯏꯕꯗ ꯉꯥꯏꯔꯤ ꯑꯗꯣ ꯃꯁꯇꯔꯁꯦ ꯃꯈꯥ ꯇꯧꯊꯔꯒ ꯄꯤ ꯑꯩꯩꯆ ꯗꯤ ꯑꯃꯨꯛ ꯇꯧꯔꯒ ꯑꯣꯖꯥ ꯑꯣꯏꯕꯒꯤ ꯋꯥꯈꯜ ꯑꯃꯁꯨ ꯈꯜꯂꯤ ꯑꯩꯁꯨ
ꯑꯣ ꯌꯥꯝ ꯐꯩꯌꯦ ꯑꯗꯨ ꯏꯇꯥꯎ ꯋꯥꯈꯜꯗꯣ
ꯌꯥꯝ ꯆꯨꯝꯕ ꯑꯃꯔꯣꯝꯗ ꯍꯥꯏꯔꯗꯤ ꯄꯥ ꯑꯣꯠꯄꯒ ꯍꯥꯏꯔꯗꯤ ꯄꯣꯁꯥꯒꯅꯤ ꯑꯃꯔꯣꯝꯗ ꯂꯣꯏꯅ ꯄꯨꯊꯣꯛꯏꯕ ꯇꯥꯛꯄꯤꯔꯤꯕ ꯂꯝꯕꯤ ꯈꯨꯗꯤꯡꯃꯛꯇ ꯑꯣꯖꯥ ꯍꯥꯏꯔꯗꯤ ꯉꯁꯥꯏꯒꯤ ꯂꯥꯏꯔꯤꯛ ꯈꯛꯇꯁꯨ ꯅꯠꯇꯦ ꯅꯠꯇ꯭ꯔꯥ ꯑꯣ ꯈꯨꯗꯤꯡꯃꯛ ꯑꯩꯅ ꯍꯩꯇꯕꯗ ꯇꯥꯛ ꯄꯤꯔꯤꯕ ꯄꯣꯠꯇꯨ ꯑꯣꯏꯒꯤ ꯑꯣꯖꯥ ꯄꯣꯠꯇꯨ ꯍꯥꯏꯅꯔꯤꯅꯦ ꯃꯇꯝ ꯑꯃꯗ ꯑꯗ ꯆꯨꯝꯃꯦ ꯑꯗꯨꯃꯥꯏꯅ ꯎꯕꯗ ꯆꯥꯎꯅ ꯌꯣꯛꯀꯗꯕ ꯊꯕꯛ ꯁꯦ ꯇꯣꯂꯣꯞ ꯆꯥꯎꯅꯕꯒꯤ ꯊꯕꯛꯁꯦ ꯏꯇꯥꯎꯅ ꯄꯥꯕꯁꯦ ꯌꯥꯝ ꯊꯤꯅ ꯀꯥꯟꯅꯕ ꯑꯗꯨ ꯌꯥꯝꯊꯤꯅ ꯁꯞꯄꯣꯔꯠ ꯇꯧꯋꯤ ꯉꯝꯅꯕꯁꯨ ꯑꯣꯏꯌꯨ ꯇꯧꯁꯨ ꯇꯧꯁꯤ
ꯍꯣꯏ ꯉꯝꯕ ꯑꯣꯏꯖꯒꯦ ꯃꯔꯨꯞ ꯑꯗꯨ ꯍꯥꯏꯔꯒ ꯍꯧꯖꯤꯛꯁꯤꯕꯨ ꯍꯥꯏꯕꯗꯤ ꯌꯨꯝꯗ ꯀꯔꯤ ꯀꯔꯤ ꯊꯕꯛ ꯏꯪꯈꯥꯡ ꯍꯣꯠꯅꯕꯤꯔꯤꯒꯦ ꯀꯝꯗꯧꯕꯤꯒꯦ
ꯍꯧꯖꯤꯛꯁꯦ ꯌꯨꯝꯗ ꯑꯗꯨꯅꯦ ꯑꯩꯅ ꯉꯁꯥꯏ ꯑꯗꯨꯃꯥꯏꯅ ꯂꯧꯎꯁꯤ ꯁꯤꯡꯎ ꯃꯇꯝ ꯍꯧꯖꯤꯛꯁꯦ ꯀꯩꯅꯣꯒꯤꯁꯨ ꯌꯧꯁꯤꯜꯂꯦꯗꯅ
ꯂꯧ ꯈꯣꯏꯕ ꯈꯣꯠꯄ ꯑꯗꯒꯤ ꯍꯧꯖꯤꯛꯁꯤ ꯐꯧꯁꯤ ꯂꯤꯡꯅꯕꯒꯤ ꯆꯠꯊꯣꯛꯅꯕ ꯈꯣꯠꯅꯕ ꯃꯇꯝ ꯌꯧꯕꯅꯤꯅ ꯌꯨꯝꯒꯤ ꯂꯣꯏꯅ ꯃꯇꯦꯡꯁꯨ ꯄꯥꯡꯉꯤ ꯌꯨꯝꯗ ꯊꯣꯛꯄ ꯑꯣꯏꯅ ꯂꯩꯕ ꯑꯣꯏꯅ ꯑꯗꯨꯒ ꯉꯁꯥꯏꯒꯤ ꯌꯨꯝ ꯃꯌꯨꯝꯁꯦ ꯏꯇꯥꯎ ꯑꯩꯒꯤꯗꯤ ꯀꯥꯏ ꯍꯥꯏꯅꯤ ꯃꯄꯥꯟꯗ ꯊꯣꯛꯈ꯭ꯔꯁꯨ ꯈꯣꯈ꯭ꯔꯁꯨ ꯌꯨꯝꯗ ꯑꯗꯨꯝ ꯂꯩꯅꯤꯡꯉꯦꯕ ꯑꯗꯨꯅꯅꯦ ꯑꯩ ꯖꯣꯕꯁꯦꯁꯨ ꯉꯁꯥꯏꯒꯤ ꯍꯤꯡꯒꯣꯜ ꯑꯃ ꯀꯩꯝ ꯇꯧꯗꯦ ꯑꯗꯨꯒ ꯍꯧꯖꯤꯛ ꯏꯇꯥꯎꯅ ꯍꯥꯏꯗꯨ ꯃꯥꯥꯏꯅ ꯑꯩꯁꯨ ꯄꯤ ꯍꯩꯁ ꯗꯤ ꯇꯧꯅꯕ ꯃꯦ ꯊꯥꯒꯤ ꯈꯜꯂꯒ ꯗꯤꯁꯦꯝꯕꯔꯒꯤꯀꯣ ꯑꯗꯨꯃꯥꯏꯅ ꯂꯩꯗꯤ ꯂꯩꯔꯤꯌꯦ ꯂꯩꯕ ꯑꯣꯏꯅ ꯌꯨꯝꯗ ꯂꯩꯔꯤꯕꯅꯦ ꯍꯧꯖꯤꯛꯁꯦ ꯑꯗꯣ ꯑꯩ ꯍꯌꯦꯡ ꯍꯪꯆꯤꯠ ꯂꯩꯔ ꯀꯔꯥꯁꯨ ꯀꯥꯗꯣ
ꯎꯝ ꯍꯝ
ꯉꯁꯥꯏꯒꯤ ꯑꯩꯅ ꯄꯥꯝꯖꯕ ꯄꯣꯠꯇꯨꯗꯤ ꯄꯥꯝꯖꯕꯅꯤꯗꯅ ꯍꯤꯡꯒꯣꯜ ꯅꯨꯡꯒꯣꯜ ꯈꯣꯏꯗ ꯈꯣꯠꯇ ꯇꯧꯕꯗꯣ ꯑꯗꯨꯕꯨ ꯑꯣꯖꯥ ꯁꯦꯟ ꯑꯃ ꯀꯩꯝ ꯆꯪꯉꯤꯗꯣ ꯍꯧꯖꯤꯛꯇꯤ ꯑꯗꯨꯝꯕꯗꯨ ꯂꯩꯒꯦ ꯈꯣꯠꯀꯦ ꯍꯥꯏꯕ ꯃꯇꯝꯗ ꯑꯗꯨꯝꯕ ꯄꯣꯠꯇꯨꯒꯤꯁꯨ ꯄꯦꯕꯥꯥꯆꯧꯕ ꯗꯔꯀꯥꯔ ꯇꯥꯔꯛꯄꯅꯤꯅ ꯁꯣꯝ ꯅꯀꯟꯗ ꯄꯩꯁꯥ ꯍꯥꯟꯅ ꯇꯥꯟꯕ ꯌꯥꯗꯕꯅꯤꯅ ꯐꯣꯀꯁꯇꯣ ꯄꯥꯝꯗꯕ ꯇꯥꯔꯒꯁꯨ ꯉꯁꯥꯏꯒꯤ ꯄꯤ ꯍꯩꯁ ꯗꯤ ꯑꯃ ꯀꯩ ꯑꯃꯇꯧ ꯇꯧꯕꯒꯤ ꯗꯔꯀꯥꯔ ꯇꯥꯗꯣꯏꯅꯤꯅꯦ
ꯎꯝ ꯑꯁꯦꯡꯕꯅꯤ ꯍꯥꯏꯕꯗꯤ ꯁꯤꯟꯐꯝ ꯊꯕꯛ ꯍꯥꯏꯕꯁꯤꯗ ꯃꯈꯜ ꯃꯈꯜ ꯌꯥꯝꯅ ꯂꯩ ꯑꯗꯨꯒꯤ ꯃꯅꯨꯡꯗ ꯑꯩꯈꯣꯏꯅ ꯊꯋꯥꯏ ꯌꯥꯎꯅ ꯄꯨꯛꯅꯤꯡ ꯆꯪꯅ ꯄꯥꯝꯕ ꯍꯥꯏꯕ ꯑꯃꯒ ꯅꯠꯇ꯭ꯔꯒ ꯃꯁꯤ ꯗꯔꯀꯥꯔ ꯀꯔ ꯑꯣꯏ ꯍꯥꯏꯅ ꯇꯧꯕ ꯃꯈꯜ ꯑꯗꯨꯃꯥꯏꯅ ꯌꯥꯝꯅ ꯂꯩꯀꯣ ꯏꯁꯝ ꯁꯝꯅ ꯑꯩꯅ ꯄꯥꯝꯖꯕ ꯏꯇꯥꯎꯅ ꯄꯥꯝꯖꯕ ꯍꯥꯏꯒ ꯇꯥꯔꯦ ꯑꯩꯈꯣꯏꯒꯤ ꯂꯧꯎ ꯁꯤꯡꯎꯕ ꯑꯗꯒꯤ ꯍꯩ ꯔꯥ ꯊꯥꯕ ꯃꯅꯥ ꯃꯁꯤꯡ ꯊꯥꯕ ꯍꯥꯏꯕꯁꯤꯅ ꯏꯇꯥꯎꯒꯤ ꯄꯥꯝꯖꯕꯤ ꯑꯣꯏꯔꯦ ꯑꯗꯨꯕꯨ ꯄꯥꯝꯗꯕ ꯑꯣꯏꯇꯥꯥꯔꯒꯁꯨ ꯇꯧꯗꯕ ꯌꯥꯗꯕ ꯈꯨꯗꯝ ꯑꯣꯏꯅ ꯒ꯭ꯔꯦ ꯂꯣꯏꯟꯇꯔ ꯂꯣꯏ ꯍꯥꯏ ꯏꯇꯥꯎꯅ ꯌꯥꯝꯅ ꯀꯥ ꯍꯦꯟꯅ ꯊꯋꯥꯏ ꯌꯥꯎꯕ ꯑꯣꯏꯗ ꯇꯥꯔꯒꯁꯨ ꯃꯁꯤ ꯇꯧꯗ ꯌꯥꯗꯕꯅꯤ ꯍꯥꯏꯕ ꯇꯥꯔꯦ ꯑꯗꯨ ꯑꯗꯨꯃꯥꯏꯅ ꯑꯩꯈꯣꯏ ꯀꯩꯁꯦ ꯄꯨꯟꯁꯤꯁꯤꯗ ꯑꯗꯨꯒꯨꯝꯕ ꯊꯕꯛ ꯃꯈꯜ ꯃꯈꯜ ꯌꯥꯝꯅ ꯂꯩ ꯍꯥꯏꯇꯥꯔꯦ
ꯃꯥꯅꯦ ꯉꯁꯥꯏ ꯄꯥꯟꯗꯝꯗꯨꯃꯒ ꯆꯠꯇꯕ ꯌꯥꯗꯕ ꯃꯐꯝꯗꯨꯒꯤ ꯃꯐꯝꯗꯨꯒꯤ ꯆꯠꯅ ꯄꯊꯥꯞ ꯍꯥꯏꯇꯥꯔꯦꯀꯣ ꯃꯐꯝꯗꯨꯒꯤ ꯏꯀꯣꯅꯣꯃꯤꯁꯨ ꯍꯥꯏ ꯇꯔꯦ ꯑꯗꯨꯒꯤ ꯃꯇꯨꯡ ꯏꯟꯅꯁꯨ ꯃꯤꯁꯦ ꯂꯣꯏ ꯍꯣꯡꯕꯅꯤꯅ ꯑꯗꯨꯒꯤ ꯑꯦꯗꯥꯞꯇꯦꯁꯟꯗꯨ ꯇꯧꯅꯕ ꯍꯣꯠꯅꯕꯗ ꯃꯤꯁꯦ ꯂꯣꯏ ꯁꯦꯀ꯭ꯔꯤꯐꯥꯏꯁ ꯑꯃꯁꯨ ꯐꯖ ꯆꯪꯏꯗ ꯑꯃꯣꯝꯗ ꯄꯛꯄ ꯃꯥꯁꯦ ꯃꯁꯥꯏꯗ ꯐꯔꯁꯤꯅꯕꯣ ꯑꯗꯨꯒ ꯑꯗꯨꯏ ꯃꯇꯨꯡ ꯇꯥꯕꯗ ꯑꯩꯅ ꯄꯥꯝꯃꯦ ꯄꯣꯠꯇꯨ ꯑꯗꯨꯝ ꯇꯥꯕꯁꯨ ꯑꯗꯨꯝ ꯌꯥꯏꯑꯕ ꯃꯇꯝꯗꯨ ꯇꯥꯔꯒꯗꯤ ꯀꯩꯁꯨ ꯀꯥꯏꯗꯦ ꯁꯤꯅꯤꯗ ꯏꯇꯥꯎ ꯂꯥꯢ ꯍꯥꯢ
ꯃꯥꯅꯤ ꯃꯥꯅꯤ ꯄꯨꯟꯁꯤ ꯍꯥꯏꯁꯤꯗꯤ ꯃꯈꯟ ꯃꯈꯥ ꯀꯌꯥ ꯊꯦꯡꯅꯔꯛꯀꯗꯧꯔꯤꯕꯅꯤ ꯎ
ꯑꯩꯅ ꯄꯥꯝꯃꯤꯗ ꯈꯨꯗꯛꯇ ꯐꯪꯕ ꯄꯣꯠꯇꯣ ꯀꯩꯁꯨ ꯂꯤꯕ ꯄꯣꯠ ꯅꯠꯇꯦꯕꯉꯣꯟꯗ
ꯃꯥꯅꯤ ꯑꯗꯨ ꯑꯩꯈꯣꯏ ꯑꯩꯅ ꯍꯥꯏꯖ ꯖꯦꯅꯤꯡꯕ ꯑꯃꯅ ꯄꯩꯁꯥ ꯅꯕꯤꯗ ꯌꯥꯝꯅ ꯀꯥ ꯍꯦꯟꯅ ꯗ꯭ꯔꯀꯥꯔ ꯑꯣꯏꯗꯕ ꯇꯥꯔꯒꯗꯤ ꯍꯣꯏ ꯑꯩꯈꯣꯏ ꯈꯨꯗꯤꯡꯃꯛ ꯆꯞ ꯇꯥꯢ ꯇꯧꯈꯤꯕ
ꯎꯝ ꯍꯅ ꯃꯀꯣꯛꯇꯩ ꯑꯃꯨꯛ ꯍꯥꯢꯌꯨꯅꯦ ꯄꯠ ꯄꯠ ꯇꯠꯂꯦ ꯅꯪꯒꯤꯁꯦ
ꯑ ꯇꯥꯕꯤꯔꯕ꯭ꯔꯥ
ꯑꯥ ꯇꯥꯏ ꯑꯃꯨꯀ
ꯑꯊꯦꯡꯕꯗꯤ ꯀ꯭ꯔꯤ ꯊꯕꯛ ꯇꯧꯕ꯭ꯔꯥ ꯅꯠꯇ꯭ꯔꯒ ꯍꯥ ꯍꯥꯏꯗꯤ ꯊꯕꯛ ꯑꯃ ꯀꯩ ꯇꯧꯕꯁꯤ ꯊꯕꯛ ꯑꯃ ꯄꯥꯏꯈꯠꯄ ꯍꯥꯏꯕꯁꯦ ꯑꯁ ꯑꯁꯦꯡꯕꯒꯤꯗꯤ ꯇꯁꯦꯡꯅ ꯑꯩꯈꯣꯏꯅ ꯄꯩꯁꯥ ꯍꯥꯏꯕ ꯑꯃ ꯗ꯭ꯔꯀꯥꯔ ꯑꯣꯏꯗꯨꯅꯁꯨ ꯑꯅꯝꯕ ꯃꯔ ꯑ ꯑꯌꯥꯝꯕ ꯃꯔꯨ ꯑ ꯃꯁꯤꯒꯤ ꯀꯩꯅꯤ ꯍꯥꯏꯇꯥꯔꯦ ꯃꯔ ꯆꯪꯉꯤ ꯍꯥꯏꯇꯥꯔꯦ ꯑꯗꯨꯕꯨ ꯑꯩꯈꯣꯏꯅ ꯄꯩꯁꯥ ꯍꯥꯏꯕꯁꯦ ꯄꯩꯁꯥꯒꯤ ꯑꯋꯥꯠꯄ ꯂꯩꯇ꯭ꯔꯦ ꯍꯥꯏꯅ ꯈꯜꯂꯛꯁꯤ ꯑꯗꯨ ꯑꯣꯏ ꯇꯥꯔꯔꯕꯗꯤ ꯑꯩꯈꯣꯏꯅ ꯄꯥꯝꯖꯕ ꯊꯕꯛ ꯑꯗꯨꯝ ꯆꯠꯊꯕ ꯌꯥꯏ ꯍꯥꯏꯕꯇꯥꯥꯔꯦ ꯀꯩꯝꯇ ꯃꯣꯏꯅ ꯏꯇꯥꯎꯅꯤ ꯍꯧꯖꯤꯛ ꯃꯄꯥꯟ ꯍꯩꯔ ꯊꯥꯡ ꯍꯩꯗꯨꯅꯤ ꯌꯥꯝꯅ ꯌꯥꯝ ꯀꯥ ꯍꯦꯟꯅ ꯍꯥꯏꯕꯗꯤ ꯌꯥꯝ ꯇꯥꯎꯟꯗꯥꯟ ꯇꯧꯗ꯭ꯔꯒꯗꯤ ꯂꯥꯛ ꯑꯣꯖꯥ ꯐꯪꯒꯅꯤ ꯍꯥꯏꯕꯒꯤ ꯋꯥꯔꯤ ꯉꯥꯛꯇ ꯅꯠꯇꯦ ꯑꯣꯏꯗꯒꯤ ꯄꯥꯝꯖꯕ ꯍꯥꯢꯔꯗꯤ ꯑꯩꯈꯣꯏꯒꯤ ꯀꯣ ꯋꯥꯈꯟꯗ ꯏꯪꯒ ꯏꯪ ꯆꯤꯛꯄ ꯅꯨꯡꯉꯥꯢ ꯍꯥꯏꯕ ꯑꯃ ꯎꯔꯛꯏ ꯑꯗꯨꯃꯥꯏꯅ ꯍꯥꯏꯕꯗꯤ ꯑꯃꯨꯛ ꯀ
ꯅꯪ ꯁꯨꯝ ꯂꯥꯞꯊꯣꯛꯈ꯭ꯔꯦ ꯁꯨꯝ ꯁꯨꯝ ꯂꯥꯞꯊꯣꯛꯈ꯭ꯔꯦ ꯅꯪ ꯅꯪ ꯅꯈꯣꯟꯗꯣ
ꯑꯩꯉꯣꯟꯗꯗꯤ ꯀꯩꯝ ꯇꯧꯗꯦ ꯅꯦꯠꯋꯥꯔꯛ ꯅꯨꯉꯥꯢ ꯅꯦꯠꯋꯥꯔꯛ ꯅꯨꯉꯥꯢꯇꯕ
ꯑꯣ ꯅꯁꯥꯗꯤ ꯌꯥꯝ ꯂꯥꯞꯅ ꯇꯥꯈ꯭ꯔ ꯀꯩꯝ ꯇꯥꯔꯦ ꯑꯥ ꯇꯧꯁꯦ
ꯅꯦꯠꯋꯥꯔꯛ ꯈꯔ ꯅꯨꯡꯉꯥꯏꯔꯝꯗꯕ ꯑꯣꯏꯕ ꯌꯥꯢ
ꯑꯣ ꯑꯗꯨꯅꯦ ꯁꯦꯡꯁꯦ
ꯎꯝ ꯁꯤꯟꯐꯝꯁꯤ ꯑꯩꯈꯣꯏꯅ ꯍꯣꯏ ꯄꯩꯁꯥꯁꯦ ꯊꯣꯏꯅ ꯍꯦꯟꯅ ꯗ꯭ꯔꯀꯥꯔ ꯑꯣꯏꯕ ꯅꯠꯇ꯭ꯔꯒꯗꯤ ꯑꯩꯈꯣꯏꯒꯤ ꯄꯥꯝꯖꯕ ꯍꯣꯕꯤꯒꯨꯝꯕ ꯍꯥꯏ ꯍꯥꯏꯕ ꯇꯥꯔꯦ ꯃꯁꯤꯗ ꯆꯪꯁꯤꯜꯂꯒ ꯑꯩꯈꯣꯏꯅ ꯀꯩ ꯍꯥꯏꯅꯤ ꯄꯨꯛꯅꯤꯡ ꯋꯥꯈꯜꯗ ꯁꯥꯟꯇꯤ ꯁꯥꯟꯇꯤ ꯐꯪꯕ ꯑꯁꯤꯒꯨꯝꯕ ꯑꯣꯏꯅ ꯑꯩꯗꯤ ꯑ ꯃꯁꯤꯅ ꯍꯦꯟꯅ ꯄꯥꯝꯖꯩ ꯍꯥꯏꯕ ꯇꯥꯔꯦ
ꯎꯝ ꯍꯣꯢ ꯀꯩꯁꯨꯛ ꯀꯥꯢꯗꯦꯗ ꯍꯧꯖꯤꯛꯇꯤ ꯇꯧꯗꯕ ꯌꯥꯗꯕ ꯊꯕꯛ ꯑꯃ ꯂꯩꯌꯦ ꯍꯥꯏꯔꯒꯀꯣ ꯑꯗꯨꯒꯤ ꯄꯣꯠꯇꯨꯅ ꯐꯣꯀꯁ ꯇꯧꯔꯒ ꯀꯣꯟꯅ ꯇꯞꯅ ꯑꯗꯨꯝ
ꯢꯡꯅ ꯆꯤꯛꯅ ꯌꯥꯝ ꯂꯥꯢꯐꯁꯦ ꯌꯥꯝ ꯌꯥꯝ ꯁꯦꯔꯤꯌꯁ ꯌꯥꯝ ꯁꯦꯔꯤꯌꯁꯁꯨ ꯂꯧꯗꯕꯤꯗꯀꯣ ꯌꯥꯝ ꯁꯦꯔꯌꯁꯁꯨ ꯂꯧꯔꯣꯏꯗꯕꯅꯤ ꯑꯗꯨꯒ ꯌꯥꯝ ꯀꯥ ꯍꯦꯟꯅ ꯂꯥꯏꯁꯨ ꯂꯥꯏꯊꯣꯛꯑꯣꯢꯗꯕꯅꯤ ꯑꯗꯨ ꯁꯥꯢꯒꯩ ꯈ꯭ꯋꯥꯗꯩ ꯃꯦꯇꯔꯁ ꯑꯣꯢꯔꯤꯁꯦ ꯑꯩꯅ ꯍꯧꯖꯤꯛ ꯍꯤꯡꯉꯤꯕ ꯃꯇꯝꯁꯤꯗ ꯍꯌꯦꯡ ꯀꯣꯟꯅ ꯀꯩ ꯊꯣꯂꯛꯀꯅꯤ ꯈꯜꯂꯒ ꯃꯃꯨꯠ ꯇꯥꯔ ꯈꯤꯇꯪ ꯌꯦꯡꯉꯒ ꯍꯥꯏꯇꯥꯔꯦ ꯏꯆꯥ ꯏꯁꯨꯒꯤꯁꯨ ꯍꯌꯦꯡ ꯀꯣꯟꯅꯒꯤ ꯈꯜꯂꯒ ꯐ꯭ꯌꯨꯆꯔꯒꯤ ꯈꯜꯂꯒ ꯍꯤꯡꯕꯁꯤꯅ ꯈ꯭ꯋꯥꯏ ꯃꯔꯨ ꯑꯣꯏꯕ ꯄꯣꯠꯅꯤ
ꯎꯝꯍꯝ ꯐꯔꯦ ꯑꯗꯨꯗꯤ ꯃꯔꯨꯞ ꯉꯁꯤꯒꯤꯗꯤ ꯃꯇꯝ ꯁꯨ ꯂꯣꯏꯁꯤꯜꯂꯛꯂꯕꯅꯤꯅ ꯀꯣꯟꯅ ꯃꯇꯥꯡ ꯆꯥꯕ ꯑꯃꯗ ꯑꯃꯨꯛ ꯋꯥꯔꯤ ꯁꯥꯟꯅꯕ ꯇꯧꯔꯁꯦ ꯉꯁꯤ ꯑꯩꯗꯤ ꯊꯝꯖꯔꯒꯦ ꯃꯔꯨꯞ
ꯑꯣꯀꯦ